ꯑ
ꯍꯦꯜꯂꯣ ꯇꯥꯕ꯭ꯔꯣ
ꯍꯥꯏꯦ
ꯑꯣ ꯅꯨꯡꯉꯥꯏꯔꯤꯕ꯭ꯔꯣ
ꯃꯔꯦ
ꯏꯁꯤꯡꯕꯣ ꯀꯃꯥꯏꯅ ꯇꯧꯔꯤꯑꯦ ꯍꯧꯖꯤꯛꯀꯥꯟꯁꯦ
ꯑꯣꯔꯤꯗ
ꯉꯜꯂꯤꯕꯩ ꯃꯥꯂꯦꯀꯣ
ꯑ ꯎꯝ ꯂꯣꯏꯕꯨꯗꯤ ꯂꯣꯏꯔꯦꯗ ꯆꯥꯗ꯭ꯔꯦꯔꯦ
ꯑꯩꯈꯣꯏꯒꯤꯗꯤ ꯀꯟꯅ ꯊꯣꯡꯉꯦ ꯍꯧꯖꯤꯛ ꯍꯧꯖꯤꯛꯀꯥꯟꯁꯦ ꯌꯥꯝ ꯁꯥꯏꯌꯦ ꯑꯩꯈꯣꯏ ꯑꯆꯝꯕ ꯊꯣꯡꯉꯦ ꯑꯆꯝꯕ
ꯐꯥꯏꯅꯦ
ꯍꯧꯖꯤꯛꯀꯥꯟꯁꯦ ꯌꯥꯝ ꯁꯥꯏꯗꯀꯣ ꯂꯩꯐꯝ ꯆꯥꯐꯝꯁꯦ ꯈꯪꯗꯦ ꯎꯝ ꯅꯣꯡꯁꯨ ꯃꯪꯂꯤ ꯃꯪꯂꯤ ꯇꯧꯔꯒ ꯇꯥꯑꯁꯨ ꯇꯥꯗꯕꯤꯗ ꯎꯝ ꯁꯥꯕꯗꯤ ꯐꯖꯅ ꯁꯥꯔꯦ
ꯍꯣꯏ
ꯉꯁꯤ ꯀꯩꯀꯩ ꯊꯕꯛ ꯂꯩꯒꯦ ꯀꯣꯏ ꯆꯠꯇꯧꯕ ꯂꯩꯕ꯭ꯔꯣ
ꯎꯝ ꯂꯩꯣꯏꯇꯦꯗ ꯍꯌꯦꯡ ꯀꯨꯝꯕ ꯂꯩ ꯁꯤꯩꯗꯤ ꯎꯝ ꯀ꯭ꯂꯥꯁ ꯆꯠꯄ ꯁꯤꯗꯅ
ꯑꯣ ꯀꯩ ꯀꯩ ꯇꯝꯃꯤꯅꯣ ꯍꯧꯖꯤꯛ
ꯀꯝꯄꯤꯨꯇꯔ ꯇꯝꯃꯤꯕꯥ
ꯅꯨꯡꯉꯥꯏꯕꯅꯤ ꯀꯝꯄꯨꯇꯔ ꯇꯝꯕꯁꯤꯁꯨ
ꯎꯝ ꯅꯨꯡꯉꯥꯏ ꯍꯥꯏꯇꯥꯔꯦ
ꯎꯝ ꯗꯤꯄ꯭ꯂꯣꯃꯥꯒꯤ ꯑꯣꯏꯗꯣꯏꯔꯥ ꯅꯠꯇ꯭ꯔꯥ ꯀꯩ ꯀꯩꯒꯤ ꯑꯣꯏꯗꯨꯏꯅꯣ ꯀꯣꯔꯁꯇꯣ ꯑꯣ ꯗꯤꯄꯂ꯭ꯣꯃꯥ
ꯁꯤꯠ ꯁꯤꯠ ꯕꯣꯔꯤꯡ ꯆꯨꯕꯥ ꯍꯥꯏꯇꯥꯔꯦ ꯗꯤꯄꯂꯣ ꯀꯨꯏꯃꯟꯗꯅ
ꯇꯝꯁꯤꯟꯕꯅꯗꯤ ꯀꯥꯟꯅꯩꯗ
ꯍꯣꯏ ꯃꯥꯅꯦꯕꯨꯗꯤꯦ
ꯍꯩꯖꯤꯟ ꯂꯧꯕꯅ ꯑꯗꯨꯝ ꯀꯥꯟꯅꯕ ꯍꯦꯜꯂꯦ ꯍꯌꯦꯡ ꯇꯨꯡꯗ ꯑꯃ ꯑꯃ ꯂꯥꯛꯑꯀꯥꯟꯗ ꯄꯤꯀꯦꯠꯁꯨ ꯄꯥꯏꯍꯧꯔꯗꯤ
ꯃꯥꯅꯤ ꯃꯥꯅꯤ
ꯍꯧꯖꯤꯛꯀꯥꯟꯁꯦ ꯍꯥꯏ ꯑ ꯀꯩꯅꯣ ꯑꯆꯝꯕ ꯊꯣꯡꯉꯦ ꯆꯝꯊꯣꯡ ꯊꯣꯡꯉꯦ ꯈꯥꯃꯦꯟ ꯑꯁꯤꯟꯕ ꯆꯝꯊꯣꯡ
ꯑꯣ ꯐ ꯑꯣ ꯍꯣ ꯍꯥꯎꯔꯥꯅꯤ
ꯍꯥꯎꯋꯦ ꯑꯆꯝꯕꯅ ꯍꯦꯟꯅ ꯍꯥꯎꯕꯒꯤ ꯃꯑꯣꯡ ꯇꯧꯋꯦ ꯁꯥꯒꯠꯂꯛꯄꯁꯤꯗ
ꯎꯝ ꯆꯥꯛꯇꯤ ꯇꯣꯛꯑꯣꯕ ꯍꯥꯏꯁꯦ
ꯆꯥꯛ ꯇꯣꯛꯇ꯭ꯔꯤ
ꯎꯝ
ꯉꯜꯂꯤꯑꯗ ꯆꯥꯗꯕ
ꯑꯣ
ꯗꯨꯋꯥ ꯍꯩꯅꯧ ꯍꯩꯅꯧ ꯑꯃꯨꯟꯕꯒꯨꯝꯕꯗ ꯌꯥꯝ ꯍꯥꯎꯋꯦ ꯍꯧꯖꯤꯛꯀꯥꯟ
ꯎꯝ
ꯍꯦꯛ ꯍꯦꯛ ꯂꯣꯏꯔ ꯂꯣꯏꯔꯦ ꯆꯥꯕ ꯎꯝ
ꯈꯣꯟꯖꯦꯜ ꯁꯦ ꯇꯟꯕꯥ ꯆꯅ ꯉꯪꯂꯀꯣ ꯍꯨꯖ ꯆꯥꯕ ꯐꯪꯅꯤꯡꯗ꯭ꯔꯦꯗ ꯍꯥꯏꯇꯥꯔꯦ ꯍ ꯎꯝ
ꯑꯁ ꯑꯩꯗꯤ ꯂꯝꯕꯤꯗ ꯄꯥꯜꯂꯝꯕꯗꯣ ꯍꯦꯛ ꯍꯦꯛ ꯍꯦꯛꯛꯇꯣꯛꯑꯐꯣꯛ ꯆꯥꯕꯤꯅꯦ ꯆꯅꯤꯡꯉꯥꯏꯗꯤ
ꯍ
ꯈꯪꯗꯦꯗ ꯅꯨꯡꯉꯥꯏ ꯅꯨꯡꯉꯥꯏꯅ ꯂꯩꯕ ꯅꯨꯡꯉꯥꯏ ꯅꯨꯡꯉꯥꯏꯅ ꯆꯥꯔ ꯂꯩꯒꯗꯕꯅꯦ
ꯎꯝ ꯃꯥꯅꯦ ꯑꯗꯨꯅ ꯇꯅꯤ ꯌꯥꯗ꯭ꯔꯔꯤꯅꯦ
ꯌꯥꯗ꯭ꯔꯦ ꯅꯨꯡꯉꯥꯏꯅ ꯆꯥꯔ ꯆꯥꯔꯒ ꯂꯩꯕꯀꯣ ꯁꯥꯅ ꯁꯥꯒꯠꯂꯛꯄ ꯄꯁ ꯇꯗꯤ
ꯎꯝ ꯋꯦꯗꯔ ꯆꯦꯟꯖ ꯇꯧꯅꯤꯗ ꯅꯥꯒꯁꯨ ꯀꯨꯏꯔ ꯌꯥꯝ ꯊꯣꯛꯣꯏꯅꯤ
ꯊꯨꯕꯅꯦ
ꯑ ꯆꯟꯒꯤꯅꯁꯨ ꯐꯥꯏꯗ
ꯐꯩꯌꯦ ꯆꯦꯛꯁꯤꯟꯕꯅꯁꯨ ꯏꯁꯤꯡꯒꯨꯝꯕ ꯑꯏꯤꯡꯒꯨꯝꯕ ꯊꯛꯎꯨꯔꯗꯤ ꯑꯗꯨꯝ ꯅꯥꯗꯣꯏꯅꯦ ꯂꯣꯛꯁꯦ ꯊꯨꯝꯗꯨꯒꯤ ꯑꯗꯨꯝ ꯇꯧꯗꯣꯏꯅꯦ ꯅꯥꯍꯟꯗꯕꯅ ꯐꯩꯗ ꯅꯥꯔꯒ ꯋꯥꯗꯣꯛ ꯁꯔꯨꯛ ꯅꯥꯔꯗꯤ ꯋꯥꯔꯅꯤ ꯑꯗꯩꯗꯤ ꯏꯁꯥꯁꯨ ꯁꯣꯛꯑꯅꯤ ꯑꯗꯨꯅ ꯅꯥꯍꯟꯗꯕꯅ ꯏ ꯐ ꯐꯩꯌꯦ
ꯎꯝ
ꯑꯗꯨꯅ ꯆꯦꯛꯁꯤꯟ ꯍꯧꯒꯗꯕꯅꯤ
ꯃꯥꯅꯦ ꯆꯦꯛꯁꯤꯟꯒꯗꯕꯅꯦ ꯆꯦꯛꯁꯤꯟꯕꯅ ꯏꯐ ꯐꯔꯦ
ꯑꯣꯝ
ꯁꯤꯁꯇꯔ ꯍꯣꯏꯗꯤ ꯏꯆꯤꯟ ꯏꯅꯥꯎ ꯀꯌꯥ ꯑꯣꯏꯗꯣꯏꯅꯣ
ꯑꯣ ꯍ
ꯑꯍꯨꯝ ꯑꯩꯈꯣꯏꯒ ꯃꯥꯟꯅꯩ
ꯍ
ꯁꯤꯁꯇꯔꯅ ꯀꯌꯥ ꯁꯨꯕ ꯑꯣꯏꯗꯣꯏꯅꯣ
ꯑꯩꯉꯍ ꯅꯖꯔ
ꯑꯣ ꯑꯩꯅ ꯃꯌꯥꯏ ꯑꯣꯏꯔꯦ
ꯎꯝ
ꯑꯍꯟꯗꯤ ꯌꯥꯝ ꯐꯩ ꯍꯥꯏꯕꯅꯦ
ꯁꯥꯎꯒꯟꯗꯦꯒ ꯍꯥꯏꯅꯩꯌꯦ
ꯥꯏ
ꯀꯥꯏꯖꯦ ꯋꯥꯔ
ꯐꯗꯤ ꯐꯔꯝꯗꯣꯏꯅꯦꯗ ꯃꯌꯥꯏꯁꯤꯗꯤ ꯀꯆꯤꯡ ꯑꯃ ꯇꯧꯏꯤ
ꯅꯤ ꯑꯗꯨ ꯊꯅ
ꯆꯗꯒ ꯁꯨꯝ ꯃꯌꯥꯝꯅ ꯍꯥꯏꯅꯕꯗꯣ ꯈꯪꯗꯤ ꯈꯪꯗꯦ
ꯎꯝ
ꯑꯩꯈꯣꯏ ꯁꯣꯝꯗꯁꯨ ꯀꯣꯏꯔꯛꯑꯣ ꯅꯣꯡꯃ ꯄꯨꯜꯂꯒ ꯍꯦꯛꯇ ꯀꯩꯅꯣꯝ ꯆꯥꯁꯦ
ꯍꯣꯏꯀꯦ ꯀꯔꯀꯦ
ꯎꯝ ꯆꯝꯊꯣꯡꯅ ꯀꯩꯅꯣꯝ ꯆꯥꯁꯦ
ꯑꯣꯁꯤꯃ ꯀꯩꯅ
ꯅꯨꯡꯉꯥꯏ ꯅꯨꯡꯉꯥꯏꯅ ꯂꯩꯔꯒ ꯍꯦꯛꯇ ꯆꯥꯔꯗꯣꯏꯅꯦ ꯄꯪꯆꯥꯌꯥꯗ
ꯑꯗꯨ ꯀꯁꯨ ꯅꯨꯡꯁꯥ ꯆ ꯍꯦ
ꯁꯥꯏ ꯑꯩꯈꯣꯏ ꯁꯤꯗꯗꯤ ꯅꯣꯡ ꯃꯪꯉꯤ
ꯍꯣꯏ ꯎꯝ ꯅꯣꯡꯃꯗꯤ ꯇꯥꯏꯕ ꯍꯥꯏꯔꯞ ꯍꯥꯏꯔꯞꯁꯨꯦ ꯇꯥꯏ ꯑꯗꯣ ꯎ ꯍꯁ ꯁꯥꯗ ꯑꯣꯏꯣꯏꯗꯔꯗ ꯌꯥꯗꯕ
ꯌꯥꯗꯦ ꯑꯗꯨꯝ ꯅꯣꯡ ꯀꯟꯅ ꯇꯥꯈ꯭ꯔꯕ ꯐꯔꯦ ꯅꯠꯇ꯭ꯔꯗꯤ
ꯑ ꯅ ꯈꯤꯇꯪ ꯈꯤꯇꯪ ꯁꯨꯡꯒꯁꯨ ꯆꯣꯠꯂꯦ ꯀꯩ ꯍꯥꯏꯅꯤ ꯁꯥꯏꯕ
ꯑꯥ ꯑꯗꯨꯝ ꯁꯥꯔꯒ ꯎꯝ ꯇꯥꯎꯔꯁꯨ ꯑꯗꯨꯝ ꯁꯥꯏ ꯅꯨꯡꯁꯥ ꯁꯥꯔꯁꯨ ꯁꯥꯏ
ꯎꯝ ꯑꯗꯨꯗ
ꯁꯝ ꯁꯥꯔ ꯂꯩꯔꯕ ꯀꯔꯤꯅꯣ
ꯑꯗꯨ ꯋꯥꯅꯤ ꯑꯣꯏꯔꯝꯉꯣꯏꯗ
ꯎꯝ ꯑꯗꯨ ꯁꯥꯔꯃꯤꯅ ꯆꯠꯊꯣꯛ ꯈꯣꯠꯇꯣꯛꯄꯁꯨ ꯌꯥꯝ ꯋꯥꯏꯌꯦ ꯊꯕꯛ ꯑꯃ ꯆ ꯈꯣꯠꯄ ꯇꯧꯕꯗ ꯋꯤꯟꯇꯔꯅꯕꯨ ꯍꯦꯟꯅ ꯐꯕꯩ ꯐꯤꯕꯝꯗ ꯂꯥꯛꯑꯦꯗ
ꯍꯣꯏ ꯑꯗꯨꯕꯨꯗꯤ
ꯈꯪꯗꯦ ꯁꯝꯃꯔꯁꯤ ꯋꯥꯏ ꯁꯥꯃꯟꯕꯁꯤꯗ
ꯍꯥ ꯕꯣꯔꯤꯡ ꯑꯣꯏꯗ꯭ꯔꯣ
ꯎꯝ ꯑꯣꯏꯌꯦ ꯕꯣꯔꯤꯡ ꯌꯥꯝ ꯆꯨꯏ
ꯎꯝ ꯑꯣꯏꯍꯅꯤꯕ
ꯀꯅꯥ ꯀꯅꯥ ꯂꯩꯒꯦ ꯁꯤꯁꯇꯔꯗꯤ ꯍꯨꯖꯤꯛ
ꯑꯩꯕꯨꯗꯤ ꯏꯊꯟꯗ ꯂꯩꯗ
ꯑꯗꯨꯒꯤ ꯑꯗꯨꯝ ꯇꯧꯕꯝ ꯈꯪꯗꯕꯤꯗ ꯑꯗꯨꯝ ꯂꯩ
ꯎꯝ
ꯋꯥꯈꯟ ꯊꯣꯛꯇꯕꯤ ꯏꯊꯟꯇ ꯑꯗꯨꯝ ꯂꯩꯔꯒ ꯃꯪꯉ ꯃꯪꯉꯒ
ꯎꯝ
ꯁꯨꯃꯥꯏꯅ ꯋꯥꯔꯤ ꯁꯥꯟꯅꯒꯤꯕꯁꯤꯅ ꯐꯩꯌꯦꯕ ꯅꯠꯇ꯭ꯔꯗꯤ ꯗꯨꯝ ꯃꯪꯉꯒ ꯂꯩꯗꯣꯏꯅꯦ ꯊꯟꯗ ꯂꯩꯔꯝꯃꯤꯅ
ꯗꯨꯁꯨ ꯆꯨꯃ
ꯎꯝ ꯑꯗꯨꯁꯨ ꯆꯨꯝꯃꯤ
ꯕꯣꯔꯤꯡ ꯌꯥꯝ ꯑꯣꯏꯕꯅꯦ ꯏꯊꯟ ꯏꯊꯟꯗ ꯂꯩꯕꯁꯤꯗꯤ
ꯎꯝ ꯑꯣꯏꯌꯦ ꯏꯊ ꯁꯨꯝ ꯎꯝ ꯀꯨꯏꯅ ꯂꯩꯇ꯭ꯔꯗꯤ ꯐꯩꯌꯦꯕ ꯀꯨꯏꯅ ꯁꯨꯝ ꯂꯩꯁꯤꯟꯒꯔ꯭ꯗꯤꯅꯦ ꯕꯣꯔꯤꯡ ꯌꯥꯝ ꯆꯨꯔꯒ ꯎꯝ ꯕꯦꯕꯨꯂꯥ ꯆꯨꯔꯒ ꯋꯥꯈꯟꯁꯦ ꯊꯣꯛꯂꯛꯇꯦꯕ
ꯎꯝ
ꯗꯨꯅ ꯃꯌꯥꯝ ꯄꯨꯜꯂ ꯄꯨꯜꯂꯒ ꯂꯥꯡꯉꯒ ꯂꯩꯕ ꯂꯩꯕ ꯑꯁꯤꯅ ꯍꯦꯟꯅ ꯅꯨꯡꯉꯥꯏ
ꯎꯝ
ꯂꯩꯒꯗꯝꯅꯦ ꯅꯨꯡꯉꯥꯏ ꯅꯨꯡꯉꯥꯏꯅ
ꯍꯣꯏ ꯃꯥꯅꯦ
ꯏꯃꯥꯟꯅꯕꯤ ꯄꯨꯜꯂ ꯄꯨꯜꯂꯒ ꯑꯗꯨꯝ ꯂꯩꯔꯒ ꯈꯪꯗꯦꯗ ꯀꯩꯕꯨ ꯑꯣꯏꯗꯣꯏꯅꯣ ꯉꯥꯎꯗꯣꯔꯕ꯭ꯔꯥ ꯀꯩꯅꯣ ꯏꯊꯟꯇ ꯂꯩꯔꯒ ꯀꯣꯀ ꯉꯥꯎꯕꯤꯅꯦ ꯍꯦꯛꯇ
ꯑꯒꯤꯂꯩꯅꯦ
ꯈꯪꯗꯦ
ꯎꯝ ꯑꯃꯃꯥ